ꯍꯜꯂꯣ
ꯍꯜꯂꯣ
ꯍꯂꯣ
ꯅꯨ ꯇꯥꯏꯀꯣ
ꯍꯜꯂꯣ
ꯇꯥꯗ꯭ꯔ
ꯍꯣꯏ ꯇꯥꯏꯑꯌꯦ
ꯑꯣ ꯑꯣ ꯀꯩꯗꯧꯔꯤꯅꯣ
ꯑꯩꯌꯨꯝꯗ ꯐꯝꯃ꯭ꯔꯥ ꯂꯩꯌꯦ
ꯑꯣ ꯅꯪ ꯉꯥꯏꯈꯣ ꯍꯥꯏꯕꯗ ꯑꯩ ꯎꯍꯥꯎ ꯑꯩꯁꯨ ꯑꯗꯨꯝ ꯇꯨꯝꯐꯝꯗ ꯍꯤꯞꯄꯒ ꯂꯩꯌꯦꯦꯗ
ꯑꯣ
ꯉꯥꯏꯈꯣ ꯍꯥꯏ ꯑꯗꯨ꯭ꯋꯥꯏ ꯎꯍꯧꯗꯕ
ꯑꯣ
ꯑꯗꯨ ꯍꯦꯛ ꯀꯩꯅꯣ ꯗꯤ ꯑꯦꯟ ꯗꯤ ꯊꯝꯕꯤꯌꯦꯀꯣ
ꯑꯝ
ꯑꯣ ꯍꯥꯎ ꯑꯗꯨꯕ ꯑꯗꯨꯒꯤ ꯑꯗꯨꯝ ꯀꯣꯜ ꯇꯧꯔꯈ꯭ꯔꯦꯕ
ꯎꯝ ꯑꯩꯁꯨ ꯍꯧꯒꯠꯄ ꯀꯨꯏꯗ꯭ꯔꯤꯌꯦ
ꯑꯣ ꯀꯩꯁꯪ ꯆꯥꯒꯦ ꯉꯁꯤꯗꯤ
ꯁꯤꯗꯤ ꯀꯩꯅꯣꯝꯇ ꯆꯥꯏꯁꯦ ꯂꯣꯡꯕꯤꯟꯁꯀ ꯁꯧꯈ꯭ꯔꯤꯁꯥꯏ
ꯑꯣ ꯑꯣ ꯍꯧꯅꯦ ꯑꯥꯎꯅꯦ
ꯎꯝ
ꯌꯨꯝ ꯌꯨꯝꯗ ꯑꯗꯨꯝ ꯂꯩꯕ꯭ꯔꯣ ꯅꯠꯇ꯭ꯔꯒ ꯊꯕꯛ ꯆꯠꯂꯒ ꯍꯜꯂꯛꯄ꯭ꯔꯣ
ꯍꯥꯏꯗꯤ ꯊꯨꯝ ꯌꯨꯝꯗ ꯂꯩꯗ ꯊꯕꯛ ꯆꯠꯇꯦ ꯊꯕꯛ ꯇꯧꯗꯦ
ꯑ ꯎꯝ ꯑꯣ ꯅꯪ ꯇꯥꯕ꯭ꯔꯣ ꯅꯏꯔ
ꯍꯧꯖꯤꯛꯇꯤ ꯅꯨꯡꯗꯤ ꯇꯗꯤ ꯅꯨꯡꯗꯥꯡꯗꯤ ꯐꯖꯅ ꯊꯥꯏꯑꯦ ꯍꯧꯖꯤꯛꯇꯤ ꯇꯧꯈ꯭ꯔꯦ
ꯑ
ꯅꯪꯗꯤ ꯀꯣꯂꯦꯖ ꯆꯦꯠꯄ꯭ꯔꯥ
ꯑꯧ ꯑꯗꯨꯒ ꯉꯁꯤꯗꯤ ꯆꯥꯠꯇꯦ
ꯑ
ꯅꯣꯏꯗꯤ ꯅꯪꯗꯤ
ꯍꯥꯏꯗꯤ ꯎ ꯁꯠꯇꯦ
ꯑꯣ
ꯑꯩꯗꯤꯦ ꯌꯨꯝ ꯄꯥꯟꯈ꯭ꯔꯦ
ꯑꯣ ꯈꯟꯖꯔ ꯂꯩꯁꯥꯕꯤ ꯃꯥꯟꯕꯗꯒꯤ ꯃꯤꯀ ꯃꯤꯈ꯭ꯔꯥꯒꯤ ꯈꯣꯟꯖꯦꯜꯗꯤ ꯍꯥꯏꯗꯤ ꯂꯩꯁꯥꯕꯤ ꯃꯧ ꯑꯗꯨꯝ ꯈꯦꯠꯅ ꯈꯔ ꯈꯦꯠꯅꯕ ꯂꯩꯌꯦꯅ ꯑꯃ ꯑꯣꯏꯔꯗꯤ ꯈꯣꯟꯖꯥꯎ ꯈꯤꯇꯪ ꯇꯣꯉꯥꯟꯕ ꯑꯃ ꯂꯩꯌꯦꯅ
ꯑꯥ
ꯅꯪꯒꯤꯗꯤ ꯂꯩꯁꯥꯕꯤ ꯑꯃꯅ ꯍꯥꯏ ꯑꯗꯒꯤ
ꯑꯩꯁ ꯑꯦꯁ ꯑꯣꯏꯕ꯭ꯔꯥꯅꯤ
ꯍꯣꯏ ꯑꯩꯗꯤ ꯑꯩꯗꯤ ꯑꯩꯈꯣꯏ ꯑꯩꯈꯣꯏꯒꯤ ꯂꯦꯡꯒꯥꯒꯨꯝꯕ
ꯍꯤ ꯍꯤ
ꯑꯩꯈꯣꯏ ꯏꯂꯦꯡꯒꯥꯒꯨꯝꯕ ꯔ ꯍꯥꯏꯅ ꯈꯟꯕꯅꯤꯗ
ꯑ
ꯈꯟꯖꯗ ꯂꯩꯁꯥꯕꯤ ꯃꯆꯥ ꯃꯟꯂꯦꯕ
ꯗꯤꯦꯇ
ꯑꯣ ꯑꯗꯣ ꯑꯉꯥꯡ ꯑꯉꯥꯡꯒꯨꯝꯕꯗꯤ ꯂꯩꯔꯕ꯭ꯔꯥ
ꯑꯉꯥꯡ ꯂꯩꯇ꯭ꯔꯤꯌꯦ
ꯑꯣ
ꯅꯨꯡꯉꯥꯏꯔꯤꯌꯦ
ꯂꯥꯛꯄ ꯉꯥꯏꯔꯤꯕ ꯂꯥꯛꯄ ꯉꯥꯏꯔꯤꯌꯦꯕ
ꯑ
ꯌꯥꯏ ꯑꯥ ꯑꯗꯨꯗꯤ ꯑꯅ ꯑꯅꯧ ꯑꯅꯧꯕꯤꯅꯤꯅꯦ
ꯑ ꯃꯥꯅꯤ ꯅꯥꯎꯕꯤ ꯑꯣꯏꯕꯤ ꯍꯥꯏꯅ
ꯑꯥ
ꯈꯟꯕꯅꯦ
ꯑꯗꯨꯗꯤ ꯑꯁ ꯑꯩ ꯌꯥꯝ ꯅꯨꯡꯉꯥꯏꯔꯕꯅꯤ
ꯍꯣꯏꯍꯦ ꯅꯪꯗꯤ ꯀꯩꯅꯣ ꯍꯣꯁꯇꯦꯜꯗ ꯂꯩꯕ꯭ꯔꯥ ꯌꯨꯝ
ꯍꯥ ꯅꯠꯇꯦ ꯔꯦꯟ ꯔꯦꯟꯗ ꯚꯔꯥ ꯂꯩꯕꯅꯤ ꯍꯣꯏ
ꯅꯪꯒꯤ ꯚꯤꯔꯥ ꯑꯃꯦꯔꯥ
ꯕꯤ ꯑꯦꯁꯤ ꯀꯔꯤꯌꯦ ꯗ
ꯑꯦꯁꯤ
ꯍꯣꯏ
ꯐꯔꯦꯅꯦ ꯑꯗꯣ
ꯐꯔꯦ ꯍꯥꯏꯕ ꯇꯔꯦ ꯄꯡꯀꯥꯞ ꯀꯥꯞꯄꯦꯅ ꯑꯗꯨꯝ ꯀꯥꯅꯤꯡꯉꯣ ꯅꯨꯃꯤꯠꯇ ꯆꯠꯄ ꯆꯠꯂꯅꯤꯡꯗ꯭ꯔꯗꯤ ꯑꯗꯨꯝ ꯇꯣꯛꯄ ꯑꯗꯨꯅꯤꯗ
ꯎꯝ ꯐꯔꯦ ꯐꯔꯦ ꯐꯁꯤ ꯂꯣꯏꯔꯗꯤ ꯅꯪ ꯀꯔꯤ ꯇꯧꯀꯦꯔꯣ ꯑꯃꯨꯛꯀ
ꯑꯗꯨꯗꯣ ꯈꯪꯗ꯭ꯔꯤ
ꯀꯩ ꯇꯧꯒꯦ ꯍꯥꯏꯅ ꯈꯜꯂꯤꯅꯣ
ꯃꯤ ꯀꯥꯏꯑꯦ ꯍꯥꯏꯅ ꯄꯪꯀꯥꯗ ꯀꯥꯕ ꯍꯥꯏꯗꯨꯅꯤꯗ ꯑꯩꯈꯣꯏꯗꯤ
ꯑꯦꯁ ꯄꯪꯀꯥꯗ ꯀ ꯄꯪꯀꯥꯗ ꯀꯥꯕ ꯌꯥꯗꯦ ꯅ ꯀꯩꯅꯣ ꯆꯥꯎꯕꯒꯦꯔꯥ ꯀꯔꯤꯔꯥ ꯍꯥꯏꯗꯤ ꯁꯨꯃꯥꯏꯅ ꯇꯧꯒꯅꯤ ꯍꯩꯅꯗꯤ ꯀꯦꯝꯗꯤ ꯂꯩꯒꯗꯕ ꯃꯤꯅꯤ
ꯍꯣꯏ ꯍꯣꯏ ꯑꯗꯨꯗꯤ ꯆꯨꯝꯗꯤ ꯆꯨꯝꯃꯦ ꯍꯣꯏ ꯑꯗꯨ ꯅꯣꯏꯗꯤ ꯎꯈꯨꯜꯗ ꯂꯩꯕ꯭ꯔꯥ ꯅꯠꯇ꯭ꯔꯒ ꯁꯤ ꯇꯝꯄꯥꯛꯇ ꯂꯩꯕ꯭ꯔꯥ
ꯔꯤ ꯀꯔꯤ ꯀꯔꯤ ꯇꯧꯕ꯭ꯔꯥ ꯑꯗꯨ ꯀꯣꯂꯦꯖ ꯍꯜꯂꯛꯂꯒ ꯃꯃꯥ ꯃꯄꯥꯕꯨ ꯑꯣꯏꯁꯨ ꯃꯇꯦꯡ ꯄꯥꯡꯕ꯭ꯔꯥ
ꯅꯠꯇꯦ ꯅꯠꯇꯦ ꯑꯩꯈꯣꯏꯗꯤ ꯈꯨꯟ ꯀꯩꯅꯣ ꯈꯨꯟꯗ ꯂꯩꯗꯕꯅꯤꯅꯀꯣ ꯏꯃꯥ ꯏꯄꯥꯗꯤ ꯈꯨꯟꯗ ꯂꯩꯌꯦꯕ
ꯑꯣ ꯑꯣ ꯅꯪ ꯈꯨꯟꯗ ꯂꯩꯕ꯭ꯔꯥ
ꯑꯥ ꯑꯩꯗꯤ ꯈꯨꯟꯗ ꯂꯩꯇꯦ ꯅꯠꯇꯦꯕ ꯏꯃꯥ ꯏꯄꯥ ꯑꯥꯎ ꯏꯃꯥ ꯏꯄꯥ ꯑꯣꯏꯅ ꯈꯨꯟꯗ ꯂꯩꯕ
ꯑꯥ
ꯑꯗꯒꯤ ꯊꯕꯛ ꯁꯨꯁꯤꯗꯤ ꯇꯧꯅꯤꯡꯉꯥꯏ ꯂꯩꯇꯦ ꯃꯤꯒꯨꯝꯅ ꯊꯕꯛ ꯌꯥꯝ ꯇꯧꯅꯤꯡꯉꯤꯗꯤ ꯄꯩꯁꯥ ꯇꯗ ꯌꯥ ꯑꯗꯨ
ꯑꯣ
ꯑꯩꯈꯣꯏꯗꯤ ꯌꯨꯝꯗ ꯑꯗꯨꯝ ꯂꯩꯌꯦꯗ
ꯎꯝ ꯅꯪ ꯀꯅꯥ ꯀꯅꯥꯣ ꯂꯩꯒꯦ ꯑꯗꯨꯗꯤ
ꯑꯩꯈꯣꯏꯗ ꯗꯥꯒ ꯂꯩꯌꯦꯦ
ꯗꯗꯥ ꯑꯦ ꯐꯔꯦꯅꯦ ꯑꯗꯣ
ꯑꯥ
ꯗꯗꯥꯁꯨ ꯁ꯭ꯀꯨꯜ ꯀꯥꯕ꯭ꯔꯥ
ꯅꯣꯔꯃꯜ ꯑꯗꯨꯝ ꯀꯣꯆꯤꯡ ꯆꯠꯂꯒ ꯂꯩꯕꯅꯦ
ꯎ
ꯀꯣꯆꯤꯡ ꯆꯠꯄ ꯃꯥꯗꯤ ꯀꯣꯆꯤꯡ ꯂꯧꯒ
ꯑꯣ ꯐꯔꯤꯅꯦꯗꯣ
ꯑꯥ ꯅꯣꯏꯗꯤ ꯇꯝꯄꯥꯛꯇ ꯂꯩꯕ꯭ꯔꯥ ꯅꯠꯇ꯭ꯔꯒ ꯈꯨꯟꯗ ꯂꯩꯕ꯭ꯔꯥ
ꯆꯤꯡꯗ ꯂꯩꯌꯦ ꯑꯩꯈꯣꯏꯗꯤ
ꯑꯣ ꯆꯤꯡꯗ ꯂꯩꯕ ꯅꯨꯡꯉꯥꯏꯗ ꯊꯕꯛ ꯌꯥꯝ ꯁꯨꯗ꯭ꯔꯗꯤꯀꯣ ꯊꯕꯛ ꯌꯥꯝ ꯁꯨꯔꯗꯤ ꯋꯥꯕꯅꯦ ꯆꯤꯡꯗ ꯑꯗꯨ ꯑꯗꯨꯝ ꯂꯧ ꯑꯃ ꯌꯥꯝ ꯇꯧꯗ꯭ꯔꯒ ꯑꯗꯨꯝ ꯌꯨꯝꯗ ꯂꯩꯕꯗꯨꯗꯤ ꯅꯨꯡꯉꯥꯏꯑꯕ
ꯎꯝ ꯆꯥꯕ ꯈꯣꯠꯄꯗꯤ ꯑꯗꯨꯝ ꯌꯨꯝꯗ ꯆꯤꯡꯗ ꯅꯨꯡꯉꯥꯏ ꯑꯣ ꯀꯣꯏꯕꯒꯨꯝꯕ ꯈꯔ ꯋꯥꯈꯜ ꯅꯨꯡꯉꯥꯏꯅꯤꯡ ꯀꯣꯏꯅꯤꯡꯕ ꯑꯃ ꯂꯩꯔꯗꯤ ꯎꯄꯥꯏ ꯂꯩꯇꯦꯗ ꯃꯔꯛ ꯃꯔꯛꯇ ꯅꯨꯡꯉꯥꯏ ꯃꯔꯛ ꯃꯔꯛꯇ ꯅꯨꯡꯉꯥꯏꯇꯦ
ꯎꯝ ꯆꯨꯝꯃꯦ ꯅꯨꯡꯉꯥꯏꯕꯁꯨ ꯂꯩꯒꯅꯤ ꯅꯨꯡꯉꯥꯏꯇꯕꯁꯨ ꯂꯩꯒꯅꯤ ꯑꯗꯨꯗꯤꯀꯣ
ꯎꯝ
ꯆꯞ ꯃꯥꯟꯅꯩꯗ ꯁꯤꯁꯨ
ꯁꯤꯗꯗꯤ ꯀꯣꯏꯕ ꯃ ꯌꯨꯝꯗ
ꯍꯣꯏ ꯑꯗꯨ ꯃꯤ ꯃꯤ ꯌꯨꯝꯗ ꯃꯔ ꯆꯠꯗꯦ ꯑꯗꯨꯒ ꯀꯣꯏꯐꯝ ꯂꯩꯇꯕꯤꯒꯤ ꯀꯣꯏꯈꯨꯜꯗꯗꯤ
ꯎꯝ ꯃꯔ ꯆꯠꯅꯤꯡ ꯀꯣꯏꯕꯁꯨ ꯆꯠꯅꯤꯡꯉꯤꯅꯀꯣ
ꯍꯣꯏ ꯍꯣꯏ ꯑꯗꯨꯅꯦ
ꯍꯥꯏ
ꯑ ꯃꯥꯏ ꯇꯧꯅꯤ
ꯑꯩꯗꯤ ꯀꯣꯏꯕꯒꯨꯝꯕ ꯆꯠꯅꯤꯡꯕꯒꯤꯀꯣ
ꯎꯝ
ꯌꯨꯝꯗ ꯉꯥꯛꯇ ꯐꯝꯕꯗꯣ ꯑꯁ ꯋꯥꯔꯦꯕ
ꯅꯠꯇ꯭ꯔꯒ ꯃꯤ ꯑꯗꯨꯝ ꯈꯨꯟ ꯇꯣꯉꯥꯟꯕꯗ ꯄꯥꯝꯕ꯭ꯔꯣ
ꯍꯥꯥ
ꯈꯨꯟꯒꯤ ꯃꯤꯒ ꯄꯥꯟꯕ꯭ꯔꯥ ꯌꯨꯝ ꯄꯥꯟꯕꯗ ꯅꯠꯇ꯭ꯔꯒ ꯈꯨꯟ ꯑꯇꯣꯞꯄꯗꯔꯒ
ꯑꯇꯣꯞꯄꯗ
ꯑꯗꯨꯗꯤ ꯌꯥꯝ ꯂꯧꯕꯏꯤ ꯈꯤꯇꯪꯗꯤ ꯍꯩꯅꯗꯕꯗꯤ ꯂꯩꯔꯕꯅꯤꯅ ꯏꯀꯥꯏ ꯍꯥꯏꯗꯤ ꯃꯤ ꯌꯨꯝꯗ ꯄꯪꯆꯠꯇ ꯆꯠꯄꯗꯣ
ꯎꯝ
ꯈꯨꯟꯒꯤ ꯃꯤ ꯑꯣꯏꯔꯗꯤ ꯑꯗꯨꯝ ꯏꯃꯥꯟꯅꯕꯤꯁꯤꯡꯁꯨ ꯑꯗꯨꯝ ꯂꯩꯒꯅꯤꯅ
ꯎꯝ ꯁꯤꯗꯗꯤ ꯑꯩꯗꯤ ꯑꯩꯁ ꯃꯤ ꯀꯅꯥꯕꯨꯁꯨ ꯈꯪꯕꯨꯁꯨ ꯀꯌꯥ ꯌꯥꯝꯗꯦ ꯗꯦꯗ ꯑꯣꯏꯕꯒꯤꯗꯤ ꯑꯗꯨꯝ ꯌꯨꯝꯗ ꯉꯥꯛꯇ ꯐꯝꯔꯒ ꯑꯩꯁ ꯁꯤꯄꯚꯥꯏ
ꯇꯧꯅꯤ ꯍ ꯑꯅꯧꯕꯅꯤꯅꯀꯣ
ꯎꯝ
ꯀꯨ ꯀꯨꯏꯗ꯭ꯔꯦꯗꯤ ꯍꯣꯏ ꯑꯗꯨꯃꯥꯏꯅ ꯇꯧꯒꯅꯤ ꯏꯃꯥꯟꯅꯕꯤꯁꯤꯡ ꯑꯗꯨꯝ ꯈꯨꯟ ꯑꯃ ꯑꯣꯏꯗꯤ ꯏꯃꯥꯟꯅꯕꯤꯁꯤꯡꯁꯨ ꯑꯗꯨꯝ ꯂꯩꯒꯅꯤꯅ
ꯎꯝ ꯎꯝ ꯆ ꯆ ꯎꯝ ꯑꯩ
ꯑꯥ
ꯅ ꯐꯥꯏꯔꯥꯛ ꯂꯧꯒꯨꯝꯕ ꯊꯕꯛ ꯌꯥꯝ ꯇꯧꯗꯗꯤ ꯅꯨꯡꯉꯥꯏꯕꯅꯤꯕ
ꯎꯝꯅꯤ
ꯑ
ꯀꯩꯅꯣ ꯇꯧꯔꯦꯝ ꯀꯔꯤ ꯇꯧꯁꯤꯔ ꯄꯦꯗꯤ ꯐꯤꯜꯗꯣ ꯀꯩꯅꯣ ꯇꯧꯕꯗ